ꯇꯥꯏ ꯇꯌꯦ ꯚꯥꯏ
ꯑꯩ ꯄꯥꯎ ꯑꯃ ꯇꯥꯢꯅꯦ
ꯀꯩ ꯄꯥꯎꯅꯣ ꯍꯥꯢꯖꯦ
ꯑꯣꯢ ꯑꯉꯥꯡꯗꯣ ꯂꯤꯟ ꯆꯤꯛꯑꯦ ꯍꯥꯢꯔꯅꯦ
ꯌꯥꯝ ꯊꯨ ꯇꯥꯔꯝꯃꯤꯗ ꯀꯅꯥ ꯍꯥꯏꯔꯛꯢꯅꯣ
ꯑꯁ ꯑꯩ ꯅꯍꯥꯟ ꯅꯣꯏ ꯑꯗꯨꯗ ꯐꯥꯎꯔ ꯆꯠꯄ ꯑꯗꯨꯗ ꯃꯤ ꯋꯥꯔꯤ ꯁꯥꯟꯅꯕ ꯇꯥꯔꯛꯄꯅꯤꯗ ꯑꯩ ꯑꯗꯗ ꯑꯩꯗꯣ ꯅꯣꯏꯒꯤ ꯁꯨꯝ ꯃꯥꯜꯂꯛꯑꯕ ꯅꯣꯏꯒꯤ ꯊꯣꯡꯒ ꯃꯌꯥꯗ ꯃꯣꯏ ꯑꯉꯥꯡꯅ ꯑꯗꯨ ꯑꯗꯥꯅ ꯁꯥꯟꯅꯍꯧꯗꯨꯗ ꯑꯩꯅ ꯆꯨꯝꯕ꯭ꯔꯅ ꯍꯪꯉꯛꯄꯅꯤꯗ
ꯎꯝ ꯆꯨꯝꯃꯦ ꯆꯨꯝꯃꯦ
ꯀꯃꯥꯏ ꯇꯧꯋꯤꯅꯣ ꯑꯗꯨꯕꯣ
ꯑꯁ ꯈꯪ ꯏꯃꯨꯡ ꯆꯪꯉꯝꯕꯖꯥꯅꯦ ꯂꯤꯟꯗꯣ ꯑꯉꯥꯡ ꯍꯥꯏꯁꯤꯗ ꯑꯉꯥꯡꯅꯤ ꯈꯪꯗꯝꯅꯤꯅ ꯆꯪꯁꯤꯜꯂꯨꯔꯕꯖꯥꯅꯦ ꯑꯗ ꯆꯤꯛꯄ ꯑꯣꯢꯕ ꯖꯥꯅꯦ ꯑꯗ ꯌꯥꯝ ꯐꯕ ꯑꯃꯅ ꯑꯍꯟ ꯂꯩꯍꯧꯕꯒꯤ ꯇꯟꯖꯥꯗꯨꯗ ꯑꯍꯜ ꯂꯩꯍꯧꯕꯒꯤ ꯂꯤꯟꯗꯣ ꯀꯩꯅꯣꯝ ꯇꯧꯔꯦꯅ ꯑꯗꯨ ꯀꯩꯁꯨ ꯍꯧꯖꯤꯛꯄꯨꯗꯤ ꯀꯩꯁꯨ ꯇꯧꯗ꯭ꯔꯦ ꯗꯥꯛꯇꯗ ꯄꯨꯈꯠꯂꯦ ꯑꯗꯨꯝ
ꯑꯣ ꯑꯁ ꯑꯩꯗꯤ ꯃꯤꯅꯒ ꯉꯥꯡꯅꯕꯗꯨꯗ ꯑꯃ ꯃꯍꯨ ꯄꯥꯟꯕ ꯂꯤꯟꯗꯨꯒ ꯑꯣꯏꯔꯖꯥꯠꯂꯥ ꯌꯥꯝ ꯊꯤꯅ ꯑ ꯀꯩꯀꯩ ꯇꯧꯕꯖꯥꯠꯅꯣ ꯀꯥꯏ ꯈꯜꯂꯤ ꯃꯤꯅꯒ ꯉꯥꯡꯅꯔꯝꯕꯗꯨꯗ
ꯎꯝ ꯅꯠꯇꯦ ꯅꯠꯇꯦ ꯑꯗꯒꯤ ꯑꯗꯨ ꯅꯣꯏꯗꯤ ꯏꯇꯥꯎ ꯍꯣꯢꯗꯤ ꯀꯩꯀꯩ ꯍꯣꯠꯅꯔꯤꯒꯦ ꯍꯧꯖꯤꯛꯄꯣ
ꯀꯩꯝ ꯇꯧꯗꯦꯗ ꯌꯨꯝꯗ ꯄꯨꯡꯂꯩ ꯂꯩꯔꯤ ꯍꯥꯏꯇꯥꯔꯦ
ꯎꯝ ꯈꯪꯗꯦꯗ ꯍꯧꯖꯤꯛꯀꯥꯟꯁꯤ ꯄꯨꯟꯕꯖꯨ ꯐꯪꯗ꯭ꯔꯝꯅꯤꯅ ꯀꯅꯥꯅ ꯀꯩꯗꯧꯔꯤ ꯀꯅꯥꯅ ꯀꯩꯗꯧꯔꯤꯒꯦ ꯑꯝ ꯈꯪꯅꯗ꯭ꯔꯦꯅꯦ
ꯍꯣꯢ ꯑꯗꯨꯕꯨꯗꯤ ꯑꯩꯕꯨꯗꯤ ꯐ꯭ꯔꯤꯗ ꯂꯩꯕꯅꯤꯅ ꯄꯨꯟꯕ ꯌꯥꯏꯅꯦ ꯊꯕꯛ ꯆꯤꯟꯅꯒꯤꯕ ꯃꯌꯥꯝꯁꯤꯅꯕ ꯑꯩꯈꯤꯇꯪ ꯉꯥꯏꯔꯦ ꯃꯤꯔꯦꯝ ꯑꯣꯢꯔꯤꯁꯦ ꯀꯥꯢꯖꯩ
ꯌꯥꯔꯦꯀꯣ ꯌꯥꯔꯦꯀꯣ ꯅꯣꯢꯅ ꯈꯜꯂꯩꯕꯒꯤ ꯃꯤꯌꯦꯡꯝ ꯑꯣꯢꯕ ꯋꯥꯅꯦ ꯂꯩꯔꯝꯗ꯭ꯔꯗꯤ ꯅꯍꯥꯟꯅ ꯆꯦꯜꯂꯅꯤ ꯅꯣꯏꯁꯨ ꯀꯥꯏ ꯀꯥꯏꯗꯅꯣ ꯄꯨꯕ꯭ꯔꯥ ꯂꯥꯛ ꯄ ꯊꯤꯕ ꯆꯦꯜꯂꯅꯤ
ꯈꯣꯢ ꯂꯩꯖꯗꯦꯀꯣ ꯂꯩꯖꯗꯦꯀꯣ
ꯎꯝ ꯌꯥꯔꯦ ꯈꯪꯖꯔꯦ ꯈꯪꯖꯔꯦ ꯂꯩꯔꯁꯨ ꯈꯪꯉꯤ ꯂꯩꯇꯦꯁꯨ ꯈꯪꯉꯤ
ꯎꯝ ꯎꯝ ꯅꯪꯗꯤ ꯈꯪꯒꯟꯒꯤꯕꯁꯤꯅꯕ
ꯎꯝ ꯈꯪꯗ꯭ꯔꯗꯤ ꯀꯩꯅꯣ ꯅꯣꯢ ꯑꯈꯣꯢ ꯉꯁꯤ ꯉꯔꯥꯡ ꯈꯛꯇ ꯇꯤꯟꯅꯔꯚꯄꯩ ꯃꯋꯣꯡꯗ
ꯍꯣꯢꯅꯦ ꯍꯣꯢꯅꯦ ꯑꯗꯣ ꯅꯣꯢ ꯑꯗꯥꯏꯗ ꯑꯃ ꯆꯥꯎ ꯍꯨꯢꯑꯅ ꯂꯩ ꯑꯃ ꯂꯩꯕꯗꯣ ꯑꯗꯨꯗꯣ ꯍꯧꯕ꯭ꯔꯣ
ꯀꯔꯤ ꯂꯩ
ꯆꯥꯍꯨꯢꯅ ꯑꯃ ꯑ ꯌꯦꯂꯣ ꯀꯂꯔꯒꯤ ꯀꯩꯅꯣ ꯃꯆꯥ ꯃꯆꯥ ꯃꯆꯥ ꯇꯧꯔꯒ ꯁꯥꯡꯇ꯭ꯔꯣꯡꯒ ꯁꯥꯡꯅ ꯌꯥꯟꯊꯔ ꯄꯥꯟꯕꯗꯣꯍꯦ
ꯈꯪꯗꯤ ꯑꯩ ꯊꯣꯏ ꯊꯣꯢꯅ ꯌꯦꯡꯁꯟꯗꯅꯤꯅ ꯍꯧꯔꯤꯔꯥ ꯍꯧꯗ꯭ꯔꯤꯔꯥ ꯗꯨꯗꯤ
ꯎꯝ
ꯐꯖꯅ ꯌꯦꯡꯉꯕꯨꯗꯤ ꯈꯪꯅꯤ ꯈꯪꯕꯕꯨꯗꯤ
ꯎꯝ ꯑꯩꯗꯣ ꯑꯗꯨꯒꯤ ꯆꯥꯔ ꯄꯥꯝꯃꯦ ꯇꯧꯕꯅꯤꯅꯦ ꯌꯥꯝ ꯐꯖꯕ ꯑꯗꯨ ꯂꯩꯗꯣ
ꯊꯒꯦ ꯍꯥꯏꯔꯕ
ꯍꯣꯏ ꯑꯩ ꯃꯤꯅ ꯆꯥꯔ ꯄꯥꯝꯃꯦ ꯍꯥꯏꯔꯒ ꯊꯥꯒꯦ ꯍꯥꯏꯔ ꯌꯦ
ꯆꯥꫪ ꯄꯥꯝꯃꯁꯨ ꯅꯪꯒꯤ ꯅꯠꯇꯕ ꯃꯤꯒꯤ ꯅꯪ ꯍꯪꯕꯤꯕ ꯂꯩꯗꯅ
ꯎꯝ‌‌ꯍꯣꯏ ꯊꯥꯒꯦ ꯇꯧꯕꯅꯤꯗ ꯑꯩꯅ ꯐꯖꯩꯌꯦꯅ ꯇꯧꯕ ꯑꯗꯨꯒꯤ
ꯈꯪꯗꯦ ꯑꯗꯨ ꯂꯩꯌꯣꯃꯒꯨꯝꯕꯗ ꯍꯪꯉꯨ ꯀꯩꯅꯣ ꯑꯗꯨꯔꯒꯅ
ꯂꯩ ꯌꯣꯝꯕꯝꯒꯨꯝꯕꯗꯗꯤ ꯐꯪꯗꯦꯅꯦ ꯁꯤꯒꯨꯝꯕꯗꯤ ꯎꯖꯥꯎ ꯑꯣꯏꯅ ꯇꯧꯕꯅꯤꯅꯀꯣ ꯑꯩ ꯂꯩ ꯌꯣꯝꯐꯝꯝꯗꯅ ꯑꯃꯨꯛ ꯑꯩ ꯃꯆꯥ ꯃꯆꯥꯒꯨꯝꯕ ꯑꯗꯨꯝꯕ ꯑꯗꯣ ꯍꯣꯏ ꯆꯦꯔꯩꯒꯨꯝꯕꯕꯨꯗꯤ ꯀꯩꯅꯣ ꯇꯧꯋꯦꯕ ꯑꯗꯣ ꯁꯤ ꯆꯈꯣꯏꯁꯤꯗꯤ ꯐꯪꯗꯦ ꯑꯗꯨꯒꯤ ꯁꯨꯝ ꯍꯪꯕꯅꯤꯗ
ꯩꯀꯩꯅꫭ ꯎꯖꯥꯎ ꯑꯣꯏꯅ ꯍꯧꯕ ꯄꯣꯠꯂꯕ
ꯍꯣꯏ ꯎꯖꯥ ꯑꯣꯏꯅ ꯍꯧꯔꯤꯅꯦ ꯑꯁ ꯊꯤ‌ ꯐꯖꯥꯖꯠꯅꯤ ꯑꯗꯨ ꯂꯩꯗꯣ ꯎ ꯑꯣꯏꯅ ꯆꯥꯎꯔꯒꯅꯦ ꯂꯩꯁꯤꯅ ꯁꯥꯠꯂꯛ ꯀꯥꯟꯗ ꯌꯦꯂꯣ ꯉꯥꯛꯇ ꯇꫭꯏꯔ ꯃꯅꯥꯗꯨꯖꯨ ꯑꯃ ꯒ꯭ꯔꯤꯟ ꯑꯣꯏꯔ ꯁꯣꯃꯟ ꯂꯥꯏꯠ ꯒ꯭ꯔꯤꯟ ꯌꯥꯝ ꯌꯦꯡꯕꯗ ꯐꯤꯖꯕꯗꯣ ꯑꯗꯨꯗꯣ ꯑꯣꯏꯔ ꯑꯗꯨꯃꯥꯏꯅ ꯈꯪꯕ ꯑꯁꯇ ꯑꯗꯨꯅ ꯁꯥꯠꯇꯣꯔꯛꯄꯗ ꯀꯩ ꯈꯨꯐꯖꯅꫭ ꯈꯪꯗꯕꯤꯅꯤ ꯑꯗꯨꯏ ꯄꯥꯝꯕ ꯑꯩ ꯑꯗꯨꯒꯤ ꯊꯥꯅꯤꯡꯕ ꯋꯥꯅꯤꯗ
ꯑꯗꯨꯗꯤ ꯀꯩꯅꯣꯗꯥ ꯍꯪꯉꯨꯗꯅ ꯂꯩꯔꯝꯒꯅꯤ ꯀꯩꯅꯣ ꯀꯩꯗꯧꯕꯩ ꯑꯩꯅ ꯁꯨꯝ ꯈꯟꯕꯗ ꯂꯩꯌꯣ ꯒꯨꯝꯕꯗ ꯂꯩꯇ꯭ꯔꯒꯗꯤ ꯐꯣꯔꯦꯁꯀꯨꯝꯕ ꯑꯅꯛꯄ ꯑꯗꯨꯝꯕꯗ ꯂꯩꯔꯝꯕꯖꯨ ꯌꯥꯏ
ꯎꯝ
ꯑꯗꯨ ꯑꯩꯅ ꯈꯟꯕ ꯂꯩ ꯌꫭꯟꯕꯝꯗꯁꯨ ꯑꯗꯨꯝ ꯂꯩꯔꯝꯒꯅꯤ ꯑꯗꯨꯒ ꯍꯥꯏꯗꯤ ꯃꯣꯏꯅ ꯗꯥꯏꯔꯦꯛ ꯂꯧꯁꯤꯜꯂꯒ ꯊꯝꯗꯕꯒꯤ ꯑꯇꯣꯞꯄ ꯃꯐꯝꯗ ꯍꯥꯏꯗꯤ ꯃꯣꯏꯒꯤ ꯂꯧꯐꯝ ꯀꯩꯅꯣ ꯂꯩꯔꯝꯒꯅꯤ ꯍꯥꯏꯇꯥꯔꯦꯅꯦ ꯍꯥꯏꯅꯔꯒ ꯂꯧꯕ ꯌꯥꯕ ꯑꯗꯨꯝ
ꯎꯝ
ꯎꯗꯔꯒꯗꯤ ꯈꯪꯉꯔꯣꯏ
ꯑꯩꯅ ꯅꯍꯥꯟ ꯍꯪꯉꯨꯕꯅꯤꯅꯦ ꯑꯃꯗ ꯑꯃꯗ ꯍꯪꯉꯦ ꯂꯩꯇꯦ ꯂꯩꯇꯦ ꯂꯣꯏ ꯍꯥꯏꯌꯦꯕ ꯑꯩꯅ ꯄꯥꯝꯃꯦ ꯇꯧꯕꯅꯤ ꯑꯩꯈꯣꯏ ꯃꯅꯤꯡꯗ ꯊꯥꯒꯦ ꯇꯧꯕ ꯃꯥꯡꯗꯗꯤ ꯃꯐꯝ ꯂꯩꯇ꯭ꯔꯦ ꯂꯩ ꯐꯖꯅꯅ ꯑꯩꯈꯣꯏꯗꯤ ꯂꯩ ꯈꯔ ꯄꯥꯝꯖꯕꯅꯤꯅꯀꯣ
ꯎꯝ ꯍꯌꯦꯡ ꯈꯔ ꯂꯩꯔꯒ ꯀꯩꯅꯣ ꯑꯃꯨꯛ ꯑꫭꯟꯒꯤꯅꯤꯀꫭ ꯒꯥꯔꯗꯦꯟꯅꯤꯔ ꯑꯃꯨꯛ
ꯈꯜꯂꯤꯕꯅꯤ ꯄꯥꯝꯖꯕꯅꯤꯅ ꯑꯄꯥꯝꯕꯁꯦ ꯑꯣꯏꯅ ꯇꯧꯔꯁꯤꯔꯅ
ꯎꯝ ꯂꯝꯒ ꯆꯥꯎꯅ ꯂꯩꯔꯒ ꯅꯍꯥꯟ ꯑꯃꯨꯛ ꯇꯧꯔꯂꯩꯔꯝꯗꯅ
ꯎꯝ ꯂꯝꯒꯤ ꯋꯥꯁꯤꯗꯤ ꯂꯩꯗꯤ ꯂꯩꯅꯤꯡꯉꯤ ꯂꯩꯅꯕ ꯂꯝꯗꯨꯒꯤ ꯄꯩꯁꯥꯗꯣ ꯂꯩꯇꯕ ꯋꯥꯅꯤ ꯎ
ꯄꯩꯁꯥꯒꯤ ꯋꯥꯕꯨ ꯀꯩꯅꫭ ꯇꯥꯜꯂ ꯐꯪꯕꯗꯨꯕꯨ
ꯎꯝ ꯍꯣꯏꯅꯦ ꯑꯗꯨꯕꯨꯗꯤ ꯑ ꯇꯥꯜꯂ ꯐꯪꯕꯅꯤꯅ ꯑꯗꯣ ꯑꯩꯈꯣꯏꯗꯤ ꯇꯥꯟꯗ꯭ꯔꯤꯝꯅꯤꯅ ꯂꯩ ꯇꯕꯩꯅꯤ ꯇꯧꯔꯤꯁꯤ ꯅꫭꯏꯅ ꯈꯔ ꯇꯥꯜꯂꯕꯅꯤ ꯈꯔꯥ ꯂꯩꯔꯝꯃꯅꯦꯕ
ꯑꯁ ꯀꯥꯥꯏꯗꯩꯅꫭ ꯇꯥꯜꯂꯦꯗꯨꯉꯥꯏ ꯆꯠꯂꯤꯖꯤꯅꯤ
ꯎꯝ
ꯇꯥꯜꯂꯒ ꯑꯗꯨꯝ ꯍꯥꯏꯗꯤ ꯂꯦꯡꯗꯅ ꯂꯩꯕ ꯑꯣꯏꯔꯗꯤ ꯄꯥꯏꯔꯛꯑꯣ ꯄꯩꯁꯥꯁꯤꯦ ꯅꯍꯥꯟꯗꯅ
ꯍꯨꯝꯝ
ꯂꯥ ꯃ ꯄꯨꯒ ꯇ ꯑꯣꯏꯔꯦꯅꯤ ꯀꯦꯅ ꯇꯥꯕꯗꯤ ꯆꯠꯄ꯭ꯔꯥ ꯍꯦꯟꯖꯤꯜꯂꯦ ꯑꯗꯨꯗꯗꯤ ꯀꯥꯏꯗꯒꯤ ꯄꯩꯁꯥꯒ ꯇꯨꯡꯕ ꯉꯝꯗ꯭ꯔꯦ ꯍꯟꯗꯛꯇꯤ
ꯄꯩꯁꯥꯥꯁꯦ ꯃꯁꯥ ꯄꯥꯟꯈ꯭ꯔꯦ
ꯃꯁꯥ ꯃꯅꯤꯕ ꯀꯁ ꯑꯗ ꯍꯪꯗꯕ ꯀꯨꯔꯥꯡ ꯉꯥꯛꯇꯅꯦ ꯄꯥꯏꯊꯣꯔꯂꯛꯀꯗꯣꯏꯁꯦ
ꯃ ꯆꯥꯗꯧ ꯇ ꯀꯥꯎ ꯃ ꯆꯥꯁꯤꯗꯅ ꯆꯥꯗꯧꯁꯨ ꯀꯨꯏꯔꯦ
ꯎꯝ ꯉꯧꯋꯦ
ꯍꯤꯁ
ꯍꯌꯦ ꯈꯔ ꯂꯩꯔꯒ ꯕꯦꯒꯁꯨꯁꯨ ꯌꯥꯎꯅ ꯃꯁꯥ ꯄꯥꯂ ꯄꯥꯏꯗꯣꯏꯔ ꯈꯪ ꯃꯣꯟꯗꯦ
ꯑꯩ꯭ꯔ ꯌꯥꯝ ꯂꯩꯇ꯭ꯔꯦ ꯑꯗꯣ ꯁꯤꯅ ꯇꯥꯛꯑꯦꯕ
ꯇꯁꯤꯅꯤ ꯀ ꯂꯩꯔꯕꯨ ꯄꯥꯏꯒꯤꯗ꯭ꯔꯥ ꯂꯩ ꯇꯕꯅꯤ ꯄꯥꯏ ꯈꯥ ꯂꯩꯁ
ꯎꯝ
ꯅꯣꯏꯗꯧꯅ ꯅꯨꯡꯉꯥꯏ ꯅꯨꯡꯉꯥꯏ ꯂꯩꯕꯥ ꯑꯣꯏꯗ ꯐꯕ
ꯌꯥꯝ ꯅꯨꯡꯉꯥꯏꯕ ꯍꯊꯥꯛꯇ ꯈꯣꯏꯁꯤꯔꯅꯤ ꯃꯤꯅ ꯍꯥꯏꯅꯕꯗꯗꯤ ꯄꯥꯏꯕ ꯃꯤꯁꯤꯗꯤ ꯍꯦꯜꯂꯦ ꯍꯥꯏꯗ ꯄꯥꯏꯗꯦ ꯄꯥꯏꯗꯦ ꯍꯥꯏꯕ
ꯃꯤꯅ ꯍꯥꯏꯅꯕꯁꯨ ꯂꯣꯏ ꯆꯨꯝꯕꯅꯤ ꯅꯍꯥꯟꯗꯅ ꯑꯃ ꯑꯃ ꯍꯥꯏꯖꯤꯜꯂꯒ ꯂꯣꯏꯩꯅ ꯄꯥꯏꯔꯝꯕ ꯌꯥꯔꯦꯀꯣ
ꯁꯨꯡꯀꯣꯟ ꯀꯣꯟꯅꯗꯕꯒꯤ ꯐꯤꯕꯝ ꯂꯥꯕ ꯂꯩꯁ
ꯃꯥꯅꯤꯒꯦꯅ ꯊꯕꯀꯤ ꯍꯧꯖꯤꯗꯤ
ꯅ ꯇꯜꯂꯕꯅꯤ ꯆꯥꯊꯣꯛ ꯆꯠꯇ ꯌꯥꯗꯕ ꯏ ꯆꯂꯤ ꯂꯩꯇꯕꯒꯤ ꯂꯩꯃꯟꯗꯕꯒꯤ
ꯎꯝ ꯍꯗꯤ ꯀꯥꯏ ꯀꯥꯏ ꯇꯧꯔ ꯏꯁꯦ
ꯀꯔꯤ ꯑꯣꯏꯅꯤ ꯑꯐꯪ ꯑꯐꯪꯕ ꯁꯨꯕꯅꯤꯅ ꯔꯥꯎꯔꯤ ꯔꯥꯎ ꯇꯧꯔꯣꯏꯣꯏ ꯆꯂꯦꯒ
ꯃꯤꯒꯤ ꯑꯐꯪ ꯑꯐꯪ ꯄꯣꯠ ꯊꯤꯜꯂꯨꯕ ꯗꯦꯂꯤꯚꯔꯤꯗ ꯏꯁꯝꯅ ꯁꯝꯅ ꯍꯥꯏꯔꯕꯗ
ꯎꯝ ꯑꯗꯣ ꯑꯗꯨꯒꯨꯝꯕꯗꯗꯤ ꯑꯗꯨꯝ ꯄꯩꯁꯥ ꯅꯨꯡꯉꯥꯏꯕ꯭ꯔꯥ ꯀꯃꯥꯏꯅ ꯇꯧꯔꯤ
ꯎꯝ ꯄꯩꯁꯥꯁꯦ ꯌꯥꯝ ꯆꯠꯂꯗꯤ ꯌꯥꯝ ꯅꯨꯡꯉꯥꯏꯔꯦ ꯈꯤꯇꯪ ꯆꯠꯂꯗꯤ ꯈꯤꯇꯪ ꯅꯨꯡꯉꯥꯏꯔꯦ ꯑꯗꯨ ꯂꯩꯔꯦ
ꯎꯝ
ꯃꯌꯥꯝ ꯅꯨꯡꯉꯥꯏ ꯌꯦꯡꯉꯅ ꯃꯌꯥꯝ ꯊꯤꯟ ꯇꯥꯔꯦ ꯈꯤꯇꯪ ꯅꯨꯡꯉꯥꯏꯒꯦꯅ ꯈꯤꯇꯪ ꯊꯤꯟ ꯇꯥꯔꯦ
ꯑꯗꯨꯟꯗꯦ ꯅꯪꯁꯨ ꯃꯌꯥꯝ ꯊꯤꯟꯗꯣꯛꯎ ꯀꯩꯅꯅꯤ
ꯊꯜꯅꯤ ꯀꯅꯣ ꯌꯥꯟ ꯆꯂ ꯌꯥꯥꯟ ꯆꯜꯜꯂꯤ ꯌꯥꯝ ꯂꯣꯏꯁꯤꯜꯂꯦ
ꯑꯁ ꯅꯪꯒꯤꯖꯦ ꯂꯩꯃꯟ ꯄꯩꯁꯥ ꯂꯩꯃꯟꯗꯅ ꯄꯩꯁꯥ ꯁꯤꯖꯤꯟꯅꯕꯩ ꯂꯝꯕꯤ ꯊꯤꯔꯒ ꯄꯩꯁꯥ ꯐꯥꯎ ꯂꯣꯏꯁꯟꯕ ꯉꯥꯟ ꯂꯦꯖꯅꯤꯡ ꯁꯤ ꯄꯩꯁꯥ ꯃꯔꯥꯡ ꯀꯥꯏ ꯂꯩꯕꯒꯤꯕꯀꯣ ꯁꯤꯅ ꯆꯤꯛꯊꯠꯈ꯭ꯔꯒ ꯃꯥꯡꯒꯅꯤꯅ ꯂꯩꯗꯅ ꯑꯗꯨ ꯃꯥꯟꯖꯤꯂꯛꯑꯦ
ꯎꯝ ꯋꯥꯈꯜ ꯐꯕꯤꯔꯤꯕ ꯍꯥ
ꯎꯝ
ꯍꯣꯢ ꯐꯕꯤ
ꯃꯤ ꯄꯨꯟꯁꯤꯗꯤ ꯇꯝ ꯉꯝꯄꯣꯗꯦ ꯂꯩꯇꯦ ꯂꯩꯇꯦ ꯍꯥꯏꯔꯝꯃꯒ ꯅꯣꯡꯉꯥꯜꯂꯒ ꯀꯔꯣꯔꯄꯇꯤ ꯑꯣꯏꯔꯝꯃꯗꯤ ꯍꯧꯖꯤꯀꯥꯟꯗꯤ ꯑꯥ ꯄꯩꯁꯥ ꯄꯥꯏꯕ ꯃꯌꯥꯝ ꯂꯩꯃꯤꯟꯅꯔꯃꯤꯟꯅꯕꯀꯣ ꯃꯣꯏ ꯃꯁꯛꯀꯁꯨ ꯂꯣꯠꯁꯤꯟꯅ ꯔꯨꯞ ꯄꯩꯁꯥ ꯄꯥꯏꯗꯕ ꯁꯥꯔꯒ ꯇꯧꯕ ꯃꯤꯂꯩꯕꯅꯤ ꯑꯗꯨꯒꯗꯣ ꯑꯣꯏꯔ ꯆꯥꯔꯁꯤꯅꯤ ꯑꯩꯈꯣꯏ ꯏꯇꯥꯎꯁꯨ
ꯀꯔꯥꯢꯗꯩꯅꯣꯗ ꯈꯜꯂꯤ ꯕ ꯀꯩꯅꯣ ꯋꯥꯈꯜꯁꯤ ꯃꯤꯀꯞ ꯀꯥ ꯊꯣꯔꯀꯥꯟꯗ ꯄꯩꯁꯥ ꯃꯊꯛꯇ ꯑꯝꯇ ꯇꯨꯝꯖꯒꯦꯅ
ꯀꯔꯣꯛꯑꯒꯗꯤ ꯍꯥꯏꯔꯨꯔꯅꯨ ꯑꯩꯈꯣꯏ ꯂꯥꯛꯀꯤ ꯃꯊꯛꯇꯨꯗ ꯑꯝꯇ ꯇꯨꯝꯖꯈꯤꯁꯤꯅꯤ ꯈꯜꯂꯤꯁꯦ
ꯑꯗꯣ ꯂꯨꯄꯥ ꯇꯔꯥ ꯆꯠꯄꯤꯒꯤ ꯃꯊꯛ ꯇꯕꯨꯛꯇꯤ ꯇꯨꯝꯕ ꯌꯥꯏꯗꯅ ꯑꯗꯒꯤ ꯑ ꯄꯩꯁꯥ ꯈꯔ ꯐꯪꯕꯗꯨꯅ ꯇꯔꯥ ꯆꯠꯄꯦ ꯑꯆꫭꯏꯕ ꯂꫭꯏ ꯀꯥꯏꯊꯣꯛꯑꯣ ꯑꯗꯨꯒ ꯇꯦꯞꯅ ꯇꯧꯔꯒ ꯅꯞꯁꯜꯂꯣ ꯑꯗꯨꯒ ꯇꯨꯝꯊꯣꯛꯑꯣ ꯅꯣꯡꯃ ꯈꯛꯇꯪ ꯂꯥꯥꯛ ꯅꯠꯇ꯭ꯔꯖꯨ ꯇꯔꯥ ꯆꯞꯄꯤ ꯃꯊꯛꯇꯕꯧꯗꯤ ꯑꯝꯇꯪꯗꯤ ꯇꯨꯝꯍꯧꯗ ꯅꯪꯕꯨ
ꯎꯝ ꯅꯞꯇꯧꯕ ꯇꯔꯥ ꯆꯞꯄꯤꯗꯨꯅ ꯍꯦꯟ ꯂꯨꯔꯦꯗ
ꯇꯔꯥ ꯆꯠꯄꯤ ꯐꯥꯎ ꯂꯩꯁꯜꯂꯛꯇ꯭ꯔꯒ ꯍꯥꯏꯔꯣ ꯂꯩꯇꯕꯩ ꯆꯥꯡꯗꯣ
ꯂꯩꯇ꯭ꯔꯦ ꯀꯩꯅꯣ ꯑꯐꯠꯄ ꯑꯇꯠꯄ ꯑꯃꯅꯤ ꯁꯪꯅꯕ ꯈꯔ ꯌꯥꯎꯔꯦ ꯁꯤꯃꯉꯥꯢꯔꯦ
ꯐꯨꯠꯄ ꯇꯠꯄꯗꯨ ꯄꯩꯁꯥꯅꯤ ꯀꯩꯅꯣ
ꯎꯝ ꯃꯌꯥꯡ ꯕꯔꯞ ꯌꫭꯟꯕꯗ ꯄꯤꯔꯨꯗꯧ ꯉꯥꯏꯔꯦꯅ ꯁꯤꯗꯤ
ꯍꯝ
ꯇꯧꯁꯤꯜꯂꯒ ꯍꯩ ꯅꯪ ꯁꯤ ꯂꯧꯗ ꯌꯥꯔꫭꯏ ꯍꯥꯏꯔ ꯂꯧꯍꯟꯒꯤꯗꯧ ꯉꯥꯏꯔꯦ
ꯎꯁ ꯃꯣꯏꯒꯤ ꯅꯣꯡꯃꯩ ꯑꯁꯥꯕꯗꯣ ꯑꯃ ꯂꯩꯔꯁꯦ ꯍꯥꯏꯕ꯭ꯔꯣ ꯑꯗꯨꯃꯥꯏꯅꯗ ꯇꯧꯅꯕ
ꯀꯩꯅꯣ ꯇꯧꯁꯦ ꯍꯥꯢꯔꯕ
ꯎꯝ
ꯊ꯭ꯔꯦ ꯊ꯭ꯔꯦꯇꯟ ꯇꯧꯊꯔꯒ ꯍꯦꯛꯇ ꯅꯩꯈꯥꯏꯔꯁꯦ ꯍꯥꯏꯔꯣ
ꯉꯥ ꯑꯗꯨꯒꯨꯝꯕꯒ ꯍꯩꯔꯗꯨꯅ ꯐꯕꯖꯥꯠꯅꯤ ꯋꯥꯔꯤꯈꯩ ꯊꯕꯛ ꯁꯨꯔꯒ ꯄꯩꯁꯥꯁꯨ ꯌꯥꯝ ꯐꯪ ꯐꯪꯗꯕ ꯍꯥ
ꯍꯝ
ꯕꯦꯡ ꯑꯣꯏꯅ ꯔꯣꯞ ꯇꯧꯕ ꯆꯠꯂꯁꯤꯔꯣ ꯏꯁ ꯏꯁ ꯄ꯭ꯂ꯭ꯥꯟꯁꯦ
ꯈꯪꯗꯦ ꯈꯜꯂꯤꯅꯦ ꯑꯗꯨꯃꯥꯏꯅꯕꯨ ꯐꯗꯧ ꯃꯥꯟꯖꯜꯂꯛꯑꯦꯗ ꯄꯩꯁꯥ ꯐꯪꯉꯒꯅ ꯃꯌꯥꯝ ꯐꯪꯕꯅꯤ ꯐꯪꯗ꯭ꯔꯒꯅ ꯐꯔꯒꯅ ꯐ꯭ꯔꯤꯗ ꯍꯋꯥꯏ ꯊꯣꯡꯕ ꯆꯥꯗꯣꯢꯅꯤ ꯏꯕꯦꯃꯥ
ꯍꯦ ꯑꯗꯨꯅꯦ ꯍꯥꯏꯖꯦ ꯁꯤꯁꯨ ꯑ ꯌꯥꯝ ꯐꯠꯇꯕ ꯑꯥꯏꯗꯤꯌꯥꯕꯨꯗꯤ ꯅꯠꯇꯦ
ꯎꯝ
ꯈꯣꯏꯅ ꯈꯔ ꯍꯩꯖ ꯁꯤꯡꯖꯔꯗꯤꯀꯣ ꯌꯥꯕꯖꯥꯠꯅꯤ
ꯎꯝ ꯌꯥꯝ ꯐꯠꯇꯕ ꯅꯠꯇꯦꯕ
ꯍꯣꯏ ꯅꯪꯅ ꯈꯔ ꯄꯪꯕꯁꯤꯗꯕ ꯑꯩꯁꯨ ꯍꯥꯡꯗꯣꯛꯕꯇ ꯂꯩꯔꯕꯅꯦ
ꯏꯁ ꯏꯁ ꯏꯁ
ꯅꫭꯏꯅꯤ ꯆꯝꯅ ꯂꯩꯖꯕ ꯃꯤꯅꯦ ꯑꯩꯅ ꯃꯥꯡꯊꯣꯛꯄꯤꯔꯦ ꯑꯃꯨꯛ ꯍꯥꯏꯕꯤꯗꯅ
ꯎꯝ ꯑꯗꯨꯏ ꯍꯥꯏꯔꯗꯤ ꯑꯩꯈꫭꯏꯗꯤ ꯄꯨꯔ ꯆꯝꯐꯨꯠꯅꯤ ꯀꯩꯅꯣ ꯄꯤꯌꯣꯔ ꯆꯝꯐꯨꯠ
ꯆꯤꯅꯤꯕꯨꯛ ꯊꯥꯛꯇ꯭ꯔꯕ ꯆꯝꯐꯨꯠꯅꯦꯕ
ꯆꯦꯡꯢ ꯒꯗꯨꯗꯤ ꯑꯥ ꯂꯩꯍꯧꯔꯕꯅꯦ